ꯅ
ꯇꯥꯏ ꯇꯥꯏ
ꯀꯔꯤ ꯇꯧꯕ꯭ꯔꯣ
ꯍꯧꯖꯤꯛ ꯌꯨꯝ ꯍꯜꯂꯛꯇ ꯉꯥꯏꯔꯦ
ꯀꯧꯔꯒ
ꯀꯔꯤꯁꯨ ꯇꯧꯗꯦ
ꯉꯁꯤ ꯅꯣꯏ ꯑꯗꯨꯝ ꯂꯩꯕ꯭ꯔꯣ ꯃꯄꯥꯟ ꯆꯠꯊꯣꯛꯇꯕ꯭ꯔꯣ
ꯐꯔꯤ ꯌꯦꯟꯖꯪ ꯆꯥꯒꯔꯣ
ꯀꯩꯕ
ꯀꯔꯤꯟ ꯆꯪ ꯆꯒꯦꯔꯣ
ꯈꯪꯗꯦ ꯎꯁꯣꯏ ꯑꯣꯏꯔꯝꯃꯅꯤ
ꯎꯝ
ꯏ ꯃꯜꯂꯛꯇ ꯉꯥꯏꯔꯤꯌꯦ ꯑꯩꯗꯤ
ꯎꯝ
ꯍꯌꯦꯡ ꯁꯟꯗꯦꯡꯅ ꯆꯠꯊꯣꯛꯅꯕ ꯂꯩꯕ꯭ꯔꯣ
ꯁꯠꯇꯔ ꯗꯦꯅꯦ
ꯑꯣ ꯍꯌꯦꯡ ꯁꯇꯗꯤ
ꯆꯠꯊꯣꯛꯑꯔꯣꯏ ꯑꯩꯈꯣꯏꯗꯤ ꯇꯨꯝꯔ ꯂꯩꯔꯗꯣꯏꯅꯤ
ꯈꯔ ꯈꯔ ꯆꯠꯊꯣꯛꯏꯅꯣ
ꯎꯝ
ꯆꯠꯊꯣꯛꯅꯕ ꯆꯠꯊꯣꯛꯅꯕ ꯃꯊꯧ ꯇꯥꯗꯦ ꯃꯔꯝ ꯂꯩꯇꯦ
ꯎꯝ ꯎꯝ
ꯆꯠꯅꯤꯡꯗꯦ
ꯆꯠꯂꯣ ꯀꯩꯅꯣ
ꯥꯅꯪ ꯆꯂꯣ
ꯑꯩꯗꯤ ꯅꯨꯡꯇꯤ ꯆꯠꯊꯣꯛꯏꯅꯦ ꯀꯩꯅꯣ
ꯎꯝ
ꯇꯣꯛ ꯑꯦ
ꯎꯝ ꯌꯥꯝ ꯐꯩꯌꯦ ꯆꯠꯂꯣ ꯆꯠꯂꯣ
ꯍꯩ ꯀꯤꯡ ꯁꯥꯕ꯭ꯔꯣ
ꯎꯝ ꯎꯝ ꯌꯥꯝ ꯁꯥꯌꯦ ꯅꯣꯡ ꯆꯨꯗꯦ ꯑꯩꯈꯣꯏꯗꯗꯤ ꯅꯣꯏꯗꯗꯤ ꯅꯣꯡ ꯆꯨꯕ꯭ꯔꯣ
ꯆꯨꯗꯦ
ꯅꯣꯡ ꯆꯨꯗꯤꯌꯦ ꯑꯩꯈꯣꯏꯗꯤ ꯎꯝ
ꯑꯩꯈꯣꯏꯗꯗꯤ ꯅꯣꯡ ꯆꯨꯗꯦ ꯀꯥꯡ ꯑꯣꯏꯅ ꯌꯥꯝꯃꯦ
ꯈꯣꯏꯁꯨꯨ ꯉꯁꯤꯗꯤ ꯈꯔꯗꯤ ꯏꯪꯕ ꯃꯥꯜꯂꯦ
ꯅꯣꯡ ꯆꯨꯗꯧꯗꯤ ꯃꯥꯟꯕ꯭ꯔꯣ
ꯍꯪꯗꯦꯗ ꯃꯥꯟꯗꯦ ꯆꯨꯅꯤꯉꯥꯏ ꯑꯣꯏꯔꯤ ꯉꯁꯥꯏꯅ ꯆꯨꯔꯤꯅꯤ ꯍꯧꯖꯤꯛꯐꯥꯎ ꯆꯨꯗꯦ
ꯀꯩꯒꯤꯔꯣꯀꯣ
ꯈꯪꯗꯦ ꯈꯣꯏ ꯂꯩꯐꯝꯁꯦ ꯈꯔ ꯁꯥꯏ
ꯀꯩꯅꯣ ꯑꯗꯨꯗꯤ ꯅꯣꯏ ꯑꯥ ꯗꯤꯁꯏꯌꯥꯔꯅ ꯅꯣꯡ ꯁꯨꯡꯆꯨ ꯆꯨꯗ꯭ꯔꯤꯕꯣ
ꯎꯝ ꯈꯔ ꯈꯔꯗꯤ ꯆꯨꯋꯦ ꯑꯗꯨ ꯌꯥꯝꯅ ꯁꯥꯏꯅꯦ
ꯃꯤꯗꯤ ꯅꯣꯡ ꯆꯨꯔꯗꯤ ꯅꯣꯡ ꯆꯨꯔꯗꯤ ꯏꯪꯉꯦ ꯍꯥꯏ ꯅꯣꯏꯗꯤ ꯁꯥꯕ꯭ꯔꯣ
ꯈꯣꯏꯗꯤ ꯅꯣꯡ ꯆꯨꯗꯕꯅꯤꯅ ꯍꯧꯖꯤꯛꯇꯤ ꯁꯥꯔ ꯂꯩ ꯅꯣꯡ ꯖꯨꯔꯗꯤ ꯏꯪꯒꯗꯕ ꯈꯪꯗꯦ ꯀꯌꯥ ꯑꯣꯏꯕ꯭ꯔꯥ ꯌꯦꯡꯗꯦ ꯁꯥꯏꯌꯦ ꯑꯗꯨ ꯑꯣꯏꯔꯁꯨ
ꯁꯥꯏꯌꯦ ꯁꯥꯏꯌꯦ ꯈꯣꯏꯁꯨ ꯉꯁꯤꯗꯤ ꯁꯥꯏꯌꯦꯗ
ꯅꯣꯡꯕꯨꯗꯤ ꯆꯨꯗꯦꯕꯣ
ꯑꯣ
ꯋꯥ ꯉꯥꯡꯉꯣ ꯋꯥ ꯉꯥꯡꯗ꯭ꯔꯗꯤ ꯌꯥꯔꯔꯣꯏ
ꯇꯥꯕ꯭ꯔꯣ
ꯎꯝ
ꯅꯦꯋꯥꯛ ꯅꯨꯡꯉꯥꯏꯇꯕ
ꯅꯨꯡꯉꯥꯏ
ꯑꯩꯒꯤꯗꯤ ꯅꯨꯡꯉꯥꯏꯇꯦ ꯅꯪꯒꯤ ꯅꯨꯡꯉꯥꯏꯔꯁꯨ
ꯎꯝ ꯄꯨꯡ ꯀꯌꯥꯗ ꯆꯥꯛ ꯆꯥꯒꯤꯔꯣ?
ꯍꯣꯔꯦꯟ ꯅꯤꯄꯥꯟ ꯃꯥꯄꯟ ꯑꯗꯨꯋꯥꯏꯗ
ꯎꯝ ꯎꯝ꯫
ꯍꯣꯁꯇꯦꯜꯗ ꯀꯝꯇ ꯄꯨꯔꯛꯇ꯭ꯔꯣ ꯅꯣꯏꯗꯤ?
ꯀꯔꯤ?
ꯆꯥꯅꯕ ꯑꯆꯥꯄꯣꯠꯀꯨꯝꯕ꯫
ꯄꯨꯔꯛꯑꯦ꯫
ꯆꯥꯅꯕꯗꯤ ꯂꯩꯗꯤ ꯂꯩꯕ꯭ꯔꯣ?
ꯎꯝ꯫
ꯀꯔꯤ ꯑꯣꯏꯅ ꯄꯨꯔꯛꯀꯦ?
ꯈꯪꯗꯦ꯫ ꯑꯗꯨ ꯂꯣꯏꯅꯃꯛ ꯍꯥꯏꯅꯤ ꯕꯥꯏ ꯉꯝꯗꯦ꯫ ꯑꯦ ꯇꯨ ꯖꯦꯠꯇꯤ ꯃꯤꯁꯨ ꯍꯥꯏꯕ ꯉꯝꯗꯦꯅꯀꯣ꯫
ꯅꯣꯏꯅ ꯇꯣꯏꯅ ꯆꯥꯕ ꯄꯣꯠꯇꯣ ꯍꯥꯏꯔ ꯂꯣꯏꯔꯦ꯫
ꯂꯣꯏꯅꯃꯛꯅꯦ꯫ ꯌꯨꯝꯒꯨꯝꯅ ꯂꯩꯔꯦ ꯂꯣꯏꯔꯦ꯫ ꯁꯥꯔ ꯀꯥꯟꯁꯤꯗ꯫
ꯁꯥꯕꯗꯨꯕꯨ ꯃꯤꯅꯔꯣ? ꯅꯪꯅ ꯅꯠꯇ꯭ꯔꯣ?
ꯀꯔꯤ ꯑꯩꯅ?
ꯅꯪꯅ ꯌꯥꯝꯅ ꯂꯦꯡꯃꯟꯕꯩꯅꯦ ꯁꯥꯔꯤꯗꯣ꯫
ꯂꯦꯡꯗꯦ ꯏꯪ ꯇꯞꯅ ꯂꯩꯏ ꯑꯩꯗꯤ꯫
ꯎꯝ ꯂꯩꯔꯝꯃꯅꯤ꯫
ꯂꯩꯌꯦ꯫
ꯃꯟꯗꯦꯗ ꯀ꯭ꯂꯥꯁ ꯔꯤꯒꯨꯂꯔ ꯑꯣꯏꯅ ꯑꯃꯨꯛ ꯆꯠꯊꯔꯒꯦ ꯍꯥꯏꯕ꯭ꯔꯣ?
ꯎꯝ ꯆꯠꯇ꯭ꯔꯗꯤ ꯌꯥꯠ ꯇ꯭ꯔꯦꯅ ꯍꯣꯏ ꯑꯩꯒꯤ ꯌꯨꯝ ꯈꯪꯉꯦ ꯏꯃꯥ ꯏꯄꯥꯅ ꯑꯩ ꯆꯠꯇꯦ ꯍꯥꯏꯕ꯫ ꯉꯁꯤꯗꯤ ꯐꯖꯅ ꯄꯣꯊꯥꯑꯣ ꯉꯔꯥꯡ ꯋꯥꯅ ꯂꯥꯛꯄꯅꯤꯅ ꯍꯥꯏꯌꯦ ꯑꯗꯨꯅ ꯀꯔꯤꯁꯨ ꯀꯥꯏꯗꯦ꯫
ꯄꯨꯡ ꯀꯌꯥ ꯑꯗꯨꯋꯥꯏ ꯌꯧꯔꯛꯀꯦ ꯉꯔꯥꯡ
ꯇꯔꯦꯠ ꯅꯤꯄꯥꯟꯗ꯫
ꯊꯦꯡꯉꯦꯅ ꯄꯨꯡ ꯀꯌꯥ ꯆꯠꯄꯕ ꯍꯧꯕ ꯕꯥꯔꯣꯗꯩ ꯅꯠꯇ꯭ꯔꯣ?
ꯎꯝ꯫ ꯊꯦꯡꯅ ꯌꯥꯎꯔꯦ ꯉꯔꯥꯡꯗꯤ꯫
ꯇ꯭ꯔꯥꯐꯤꯛꯇꯤ ꯖꯥꯝ ꯇꯧꯔꯝꯃꯣꯏꯅ ꯇꯧꯕ꯭ꯔꯣ?
ꯌꯥꯝ ꯇꯥꯎꯋꯦ꯫
ꯍꯥꯏꯋꯦꯗꯗꯤ ꯇꯧꯔꯝꯃꯣꯏꯅ
ꯌꯥꯝ ꯇꯥꯎꯋꯦ ꯉꯔꯥꯡꯗꯤ ꯑꯗꯨꯅꯅꯦ꯫
ꯉꯔꯥꯡ ꯌꯧꯔꯝꯗꯥꯏꯗ ꯐꯖꯅ ꯇꯧꯔꯝꯅꯤ꯫
ꯌꯧꯔꯝꯗꯥꯏꯗ ꯅꯠꯇꯦ ꯆꯠꯄ ꯍꯧꯕꯗꯁꯨ꯫
ꯁꯝꯃꯔ ꯕ꯭ꯔꯦꯛ ꯀꯩꯀꯥ ꯂꯣꯏ ꯊꯥꯈ꯭ꯔ ꯊꯥꯕꯗꯣ ꯑꯗꯨ ꯂꯣꯏꯔꯝꯅꯤꯅ ꯍꯜꯂꯛꯅꯕꯗꫭ
ꯑꯈꫭꯏꯗꯤ ꯍꯧꯖꯤꯛꯀꯥꯟꯅꯥ ꯍꯂꯛꯄꯥ ꯍꯧꯗ꯭ꯔꯤ ꯃꯤꯒꯤꯗꯤ ꯍꯧꯖꯤꯛꯀꯥꯟꯅ ꯁꯨꯇꯤ ꯊꯥꯕ ꯍꯥꯎꯕꯗ ꯉꯥꯏꯔꯤ ꯍꯜꯂꯥꯛꯅꯗ꯭ꯔꯤ ꯍꯧꯖꯤꯛ ꯃꯤꯒꯤ ꯍꯂꯥꯛꯄꯥ ꯃꯇꯝ ꯅꯠꯇꯦ ꯍꯧꯖꯤꯛꯀꯥꯟ
ꯀ꯭ꯂꯥꯁꯇꯤ ꯍꯥꯟꯅ ꯍꯧꯈ꯭ꯔꯕ ꯍꯜꯂꯛꯄꯗꯤ ꯃꯤ ꯍꯜꯂꯛꯇ꯭ꯔꯤꯕ
ꯍꯧꯗ꯭ꯔꯤ
ꯍꯧꯔꯦ ꯑꯃꯨꯛ ꯍꯥꯏ ꯍꯧꯗꯦ ꯑꯃꯨꯛ ꯍꯥꯏ ꯒ꯭ꯌꯥꯟ ꯇꯥꯗ꯭ꯔꯦ
ꯑꯩꯈꯣꯏꯒꯤ ꯈꯛꯇꯥ ꯃꯤ ꯑꯇꯣꯞꯄꯒꯤꯗꯤ ꯍꯥꯎꯗꯦꯕ ꯑꯗꯨꯅꯥ ꯒ꯭ꯌꯥꯟ ꯇꯥꯔꯕ꯭ꯔꯣ
ꯇꯥꯔꯦ ꯇꯥꯔꯦ ꯀꯥꯡ ꯌꯥꯝꯃꯦ
ꯀꯥꯡꯅ ꯌꯨꯝꯁꯤꯜꯂꯦ ꯇꯧꯔꯤꯁꯦ ꯁꯥꯕꯒꯤ ꯉꯔꯥꯡꯗꯤ ꯍꯜꯂꯛꯄꯒꯤ ꯀꯩꯀꯩ ꯏꯟꯁꯥꯡ ꯆꯥꯔꯦ
ꯀꯥꯡꯁꯣꯏ ꯁꯧꯒ꯭ꯔꯤ
ꯑꯌꯨꯛꯇꯗꯤ
ꯑꯌꯨꯛꯅꯥ ꯗꯥꯜ
ꯑꯌꯨꯛꯅꯥ ꯍꯣꯁꯇꯦꯜꯒꯤ ꯑꯃꯨꯛ ꯆꯥꯕ
ꯎꯝ
ꯑꯩꯈꯣꯏꯒꯤ ꯆꯤꯟꯖꯥꯛ ꯐꯪꯕ꯭ꯔꯣ ꯅꯣꯏꯔꯣꯝꯗ
ꯐꯪꯗꯦ ꯀꯃꯥꯏꯅ ꯐꯨꯒꯦ ꯐꯪꯒꯦꯔꯣ ꯎꯝ ꯐꯪꯗꯦ ꯑꯩꯈꯣꯏꯒꯤ ꯔꯣꯝꯗꯗꯤ
ꯐꯪꯕꯨ ꯐꯪꯉꯗꯤ ꯇꯥꯡ ꯇꯥꯡꯉꯝꯃꯅꯤ ꯃꯥꯃꯜꯗꯤ ꯍꯥ
ꯎꯝ ꯎ
ꯍꯣꯔꯦꯟꯗꯤ ꯅꯣꯏ ꯆꯥꯛ ꯌꯦꯟꯁꯥꯡ ꯊꯣꯡꯗꯣꯏꯔꯣ
ꯌꯦꯟꯁꯥ ꯊꯣꯡꯂꯒ ꯂꯩꯌꯦ ꯏꯃꯥꯟꯅꯕꯤꯅ
ꯍꯥꯎꯔꯅꯤ ꯍꯥꯎꯔꯅꯤ
ꯍꯥꯎꯒꯦꯔꯥ ꯍꯥꯎꯔꯣꯏꯗ꯭ꯔꯥꯗꯤ ꯈꯪꯗꯦ ꯑꯗꯨꯝ
ꯐꯖꯅꯥ ꯍꯥꯎꯅ ꯊꯣꯡꯔꯒ ꯆꯥꯔꯣ
ꯎꯝ
ꯏ
ꯆꯔꯥꯗꯣꯏꯅꯤ ꯅꯪꯗꯤ ꯍꯥꯎꯅ ꯅꯪꯁꯨꯨ ꯆꯥꯔꯣ
ꯍꯥꯎꯅ ꯆꯥꯅꯕ ꯀꯩ ꯏꯟꯖꯥꯡ ꯊꯣꯡꯉꯝꯕ꯭ꯔꯥ ꯌꯦꯡꯗ꯭ꯔꯤ
ꯎꯝ
ꯑꯍꯥꯎꯕ ꯊꯣꯡꯉꯝꯝꯕꯗꯤ ꯍꯥꯎꯅ ꯆꯥꯔꯅꯤ ꯊꯣꯡꯉꯝꯗ꯭ꯔꯗꯤ ꯇꯣꯛꯑꯅꯤ
ꯆꯥꯒꯗꯕꯅꯤꯅꯦ ꯍꯥꯎꯗ꯭ꯔꯥꯁꯨ
ꯍꯌꯦꯡꯗꯤ ꯆꯠꯊꯣꯛꯅꯕ ꯂꯩꯇꯦ ꯍꯥꯏꯕ꯭ꯔꯣ
ꯎꯝ ꯔꯨꯝꯗ ꯂꯩꯔꯅꯤ ꯑꯩꯈꯣꯏꯗꯤ
ꯌꯦꯡꯉꯔꯣꯏ
ꯍꯥꯥ
ꯌꯦꯡꯊꯣꯛꯑꯔꯣꯏ
ꯊꯣꯛ ꯑꯔꯣꯏ ꯔꯨꯝꯗ ꯇꯨꯝꯔꯒ ꯂꯩꯔꯅꯤ ꯊꯕꯛ ꯌꯥꯝ ꯂꯩꯌꯦꯅꯀꯣ ꯍꯧꯖꯤꯛꯀꯥꯟꯗꯤ
ꯀꯩ ꯊꯕꯛ ꯇꯧꯒꯦ
ꯁꯤ
ꯐꯔꯦ ꯑꯗꯨꯗꯤ ꯑꯩ ꯍꯤꯟꯖꯥꯡ ꯌꯦꯡꯉꯒ ꯋꯥꯆꯞ ꯇꯧꯔꯨꯈꯤꯒꯦ
ꯎꯝ
ꯊꯃꯃꯦꯒꯣ